ꯏꯇꯥꯎ ꯏꯇꯥꯎ
ꯑꯩꯅ ꯍꯥꯏꯗꯣ ꯑꯗꯨ ꯍꯥꯟꯅ ꯈꯨꯝꯃꯝꯃꯨꯅꯦ ꯑꯩ ꯅꯪꯅ ꯃꯤ ꯑꯗꯨꯃꯥꯏꯅ ꯃꯤ ꯂꯣꯏꯅꯕ ꯑꯗꯨꯇ ꯍꯟꯅꯥ ꯈꯨꯝꯃꯣ ꯌꯥꯏ ꯅꯪꯅ ꯅꯦ ꯅꯪꯅ ꯂꯩ ꯑꯗꯨꯃꯥꯏꯅ ꯅꯃꯧꯁꯨ ꯑꯗꯨꯃꯥꯏꯅ ꯑꯗꯨꯝ ꯂꯩꯃꯤꯟꯅꯔꯒꯅꯦ ꯃꯥꯏ ꯃꯥꯥꯏ ꯋꯥꯏ ꯁꯥꯟꯅꯩ ꯃꯤꯁꯤꯡꯗꯨꯅ ꯅꯦ ꯑꯗꯨꯃꯥꯏꯅ ꯇꯧꯕ ꯍꯥꯏꯗꯣ ꯍꯥꯏꯕ ꯂꯣꯏ ꯊꯝꯅꯕꯔꯣ ꯑꯗꯨꯇꯡ ꯍꯟ ꯍꯥꯏꯌꯨ ꯌꯥꯏ ꯑꯗꯨꯍꯦ ꯇꯧꯔꯝꯃꯕ ꯌꯥꯔꯝꯃꯕ ꯑꯗꯨꯗ ꯌꯥꯔꯝꯃꯕ ꯅꯨꯄꯤꯗꯣ ꯑꯗꯨꯗ ꯍꯔꯥꯎ ꯍꯔꯥꯎ ꯈꯨꯝꯃꯕ ꯑꯗꯨꯒ ꯃꯥꯒ ꯑꯗꯨꯝ ꯂꯣꯏꯅꯔꯕ ꯑꯩ ꯑꯝꯇ ꯏꯁꯥꯅꯅꯦ ꯏꯀꯥꯏꯖꯒꯦꯕ ꯑꯝꯇ ꯍꯥꯏꯔꯛꯑꯣꯕ
ꯎꯝ ꯇꯧꯋꯦ ꯌꯥꯏꯌꯦ ꯃꯤꯒꯤ ꯃꯤꯒꯤ ꯅꯨꯄꯤꯗꯤ ꯃꯤꯅ ꯋꯥ ꯑꯃ ꯁꯠ ꯍꯥꯏꯕꯗ ꯍꯣꯏ ꯍꯣꯏ ꯇꯥꯃꯣ ꯍꯥꯏꯔ ꯊꯝꯃꯤꯗꯣ ꯑꯩꯈꯣꯏꯒꯤꯅ ꯑꯗꯨ ꯅꯠꯇꯦꯗꯣ ꯅꯪ ꯅꯣꯡꯉꯥꯟ ꯊꯕꯛ ꯑꯗꯨꯝ ꯇꯧ ꯂꯩꯒꯦ ꯍꯥꯏꯕ꯭ꯔꯥ ꯅꯪ ꯑꯩꯒ ꯋꯥꯔꯤ ꯁꯥꯟꯅꯅꯤꯡꯗꯕ ꯅꯠꯇ꯭ꯔꯒ ꯅꯪ ꯑꯩ ꯅꯨꯡꯁꯤꯗꯕ ꯅꯠꯇ꯭ꯔ ꯅꯪꯅ ꯇꯧ ꯂꯩꯕ
ꯑꯣ ꯑꯗꯨꯃꯥꯏꯅ ꯃꯛ ꯍꯥꯏꯔꯒ ꯃꯣꯏ ꯂꯣꯏ ꯌꯥꯝꯃꯝꯕ ꯌꯥꯕ
ꯌꯥꯏ ꯌꯥꯏ ꯌꯥꯏ ꯃꯤꯗꯤ ꯂꯣꯏ ꯌꯥꯏ
ꯑꯣ ꯑꯗꯨꯥꯏ ꯃꯥꯒꯤ ꯃꯥꯒꯤ ꯊꯕꯛꯇꯣ ꯂꯣꯏꯔꯒ ꯃꯥꯏ ꯅꯨꯄꯤꯗꯨꯣꯣꯟ ꯐꯣꯟ ꯇꯧꯕ꯭ꯔꯥ ꯇꯧꯗꯕ꯭ꯔꯥ
ꯇꯧꯋꯦ
ꯅꯪꯗꯤ ꯑꯩꯉꯣꯟ ꯅꯣꯡꯃꯗ ꯇꯧꯔꯛꯄ꯭ꯔꯕ ꯅꯪ ꯊꯕꯛꯇꯣ ꯌꯥꯔꯦꯕ ꯅꯪ ꯇꯧꯖꯔꯣꯕ ꯄꯨꯡ ꯀꯨꯝꯃꯩꯁꯦ ꯅꯪ ꯇꯧꯕꯕ ꯑꯩꯅ ꯊꯕꯛ ꯊꯨꯉꯒ ꯑꯩꯉꯣꯟ ꯇꯧꯔꯛꯈꯤꯕꯗꯨꯗꯤ ꯌꯥꯎꯕ꯭ꯔꯕ
ꯏꯆꯥ ꯅꯣꯏ ꯁꯦꯟꯗꯣꯏ ꯆꯥꯕꯤꯒꯤ ꯏꯆꯦꯟꯗꯣ ꯉꯥꯡꯅꯕ ꯉ ꯄꯣꯟꯗꯦ
ꯅꯠꯇꯦꯗ ꯑꯩꯅ ꯍꯥꯏꯌ ꯈꯨꯕꯣꯛꯑꯣꯕ ꯑꯗꯨ ꯑꯗꯨꯗꯤ ꯅꯪ ꯇꯧꯔꯛꯈꯤꯕ꯭ꯔꯕ
ꯇꯧꯏ
ꯇꯧꯔꯝꯃꯅꯤ
ꯑꯩꯅ ꯅꯪꯉꯣꯟꯗ ꯐꯣꯟ ꯁꯨ ꯇꯧ ꯇꯧꯔꯛꯇꯦꯗꯅ ꯍꯥꯏꯌꯨꯅꯦ
ꯑꯁꯨꯛ ꯇꯧꯍꯦꯛꯇꯧꯗꯦꯍꯟꯗꯛꯒꯤ
ꯃꯣꯏꯃ ꯅꯪ ꯃꯤ ꯍꯥꯠꯄ ꯉꯝꯅꯤ ꯅꯪ ꯆꯤꯟꯗꯣ ꯎꯝ ꯀꯤꯔꯛꯂꯦꯗꯕꯣ
ꯇꯧꯗꯤ ꯌꯥꯗꯕꯒꯤ ꯇꯉꯥꯏꯐꯗꯕꯒꯤ ꯇꯧꯅꯤꯡꯝꯕ ꯑꯗꯨꯝ ꯊꯝꯖ
ꯅꯪ ꯑꯗꯨꯃꯥꯏꯅ ꯍꯥꯏꯕ ꯅꯪ ꯑꯩꯉꯣꯟꯗ
ꯑꯗꯨ ꯐꯣꯟꯁꯤꯅꯗꯤ ꯑꯗꯨꯝ ꯑꯣꯟꯅ ꯂꯩꯗꯣꯏꯅꯣ ꯑꯗꯨꯝ ꯑꯣꯟꯅ ꯂꯩꯗꯣꯏ
ꯑꯥ
ꯑꯌꯨꯛ ꯍꯩꯃꯟꯗꯟ ꯋꯥꯃꯟꯗꯅ ꯋꯥꯏ ꯀꯩꯝ ꯍꯥꯏꯗꯔꯕꯅꯤ ꯅꯨꯡꯗꯤꯟꯁꯨ ꯎꯥꯏꯔꯝꯅꯤꯅꯦ
ꯉꯥꯏꯈꯣ ꯑꯗꯨ ꯍꯥꯏꯔꯒ ꯑꯆ ꯅꯪꯅ ꯑꯩꯁꯤꯕꯨ ꯅꯅꯨꯡ ꯃꯅꯨꯡ ꯌꯥꯝ ꯀꯜꯂꯦꯕ ꯑꯩꯁꯦ
ꯅꯪꯅ ꯑꯗꯨꯝ ꯀꯣꯏꯔꯃꯤ ꯑꯅꯤ ꯁꯨꯝ ꯌꯥꯎꯗꯦ
ꯈꯔꯦ ꯅꯠꯇꯦꯗ ꯑꯩꯁꯤꯕꯨ ꯃꯅꯨꯡ ꯀꯌꯥꯝ ꯌꯥꯝ ꯀꯜꯂꯒꯦꯕ ꯅꯪꯅ ꯌꯥꯝ ꯀꯜꯂꯦ ꯍꯥꯏꯁꯦ
ꯀꯟꯕꯅꯦ
ꯀꯔꯤ
ꯀꯜꯂꯦ ꯍꯥꯏꯕ ꯉꯝꯇꯦ
ꯀꯌꯥꯝ ꯀ꯭ꯜꯂꯒꯦ ꯍꯥꯏꯁꯦ ꯑꯩꯅ ꯅꯪꯉꯣꯟꯗꯒ ꯋꯥ ꯂꯣꯠꯄꯔꯥ
ꯕꯣꯠꯅꯤꯅ ꯅꯪ ꯅꯪꯕꯨ ꯅꯪꯕꯨ ꯋꯥ ꯉꯥꯡꯕꯗ ꯍꯥꯏꯔꯣꯏ ꯇꯧꯔꯣꯏ ꯈꯟꯕ ꯈꯟꯕ ꯊꯥꯕꯛꯇ ꯑꯩꯉꯣꯟꯗ ꯑꯩꯅ ꯐꯅ ꯊꯦꯝꯃꯁꯨ ꯑꯗꯩ ꯐꯅ ꯑꯃ ꯊꯤꯔꯛꯇꯧꯔꯁꯨ ꯁꯨꯝ ꯍꯥꯏ ꯍꯥꯏꯗꯦ ꯏꯅꯅꯣꯡ ꯀꯗꯦ
ꯑꯣ ꯑꯩꯁꯦ ꯑꯗꯨꯗꯤ ꯌꯥꯝ ꯑꯅꯝ ꯀꯟꯕ ꯃꯤ ꯆꯤꯡꯉꯦꯅꯦ
ꯎꯝ
ꯅꯪ ꯀꯩ ꯆꯥꯅꯤꯡꯉꯦ ꯎꯝ ꯀꯩ ꯆꯅꯤꯡꯒꯦ
ꯅꯪꯅ ꯑꯩꯉꯣꯟꯗ ꯀꯔꯤ ꯄꯤꯖꯅꯤꯡꯕꯒ ꯂꯩꯔꯗꯅ ꯑꯩꯉꯣꯟꯗ ꯀꯔꯤ ꯆꯥꯅꯤꯡꯒꯦ ꯒ ꯍꯪꯏꯗꯨꯕꯣ
ꯏꯁ ꯅꯪꯁꯨ ꯑꯩꯅ ꯄꯩꯁꯥ ꯄꯥꯏꯗꯕ ꯄꯩꯁꯥ ꯊꯣꯛꯇꯕ ꯂꯩꯇꯕ ꯂꯥꯏꯔꯕ ꯑꯆꯥ ꯑꯣꯏꯕꯁꯤꯗ ꯅꯪ ꯑꯗꯨꯃꯥꯏꯅ ꯍꯥꯏꯉꯝꯃꯕꯅꯤ ꯅꯪ
ꯎꯝ
ꯑꯩꯗꯣ ꯅꯪꯕꯒ ꯃꯥꯅꯗꯤ ꯏꯁꯃꯨꯇꯔꯅ ꯇꯣꯅ ꯊꯛꯈꯤꯕ ꯅꯤꯄꯥꯗꯤ ꯅꯠꯇꯦꯍꯦ
ꯎꯝ ꯑꯣ ꯅꯪꯗꯧꯅꯗꯤ ꯏꯁꯃꯨꯠꯇꯨ ꯅꯊꯟꯗ ꯊꯛꯈꯤꯕ ꯅꯠꯇꯦꯕ
ꯎꯝ ꯁꯥ ꯅꯨꯡꯁꯥ ꯁꯥꯇ꯭ꯔꯕꯅꯦ ꯑꯦ ꯀꯩꯅꯣ ꯉꯁꯥꯏ ꯅꯣꯡ ꯇꯥꯕ꯭ꯔꯥ ꯇꯥꯕ꯭ꯔꯣ ꯀꯌꯥꯝ ꯀꯟ ꯇꯥꯕꯥ
ꯑ ꯌꯥꯝ ꯀꯟ ꯅꯠꯇꯦꯗꯥ ꯑꯗꯨꯝ ꯃꯪꯉꯒ ꯑ ꯀꯔꯗ ꯀꯗ
ꯀꯩꯕ
ꯑꯩꯈꯣꯏꯒꯤ ꯃꯪꯉꯒ ꯅꯣꯡꯁꯤ ꯅꯨꯡꯁꯤꯠꯀꯤ ꯇꯥꯏꯄ ꯇꯥ ꯍꯨꯝꯃꯒ ꯂꯥꯛꯄꯅꯤ ꯖꯣꯔ ꯂꯥꯎꯅꯥ ꯇꯥꯗꯔꯛꯇꯕꯤꯗ ꯑꯃꯥ ꯑꯁꯤꯗ ꯅꯣꯡ ꯇꯥꯔꯤ ꯁꯤꯗ ꯅꯣꯡ ꯇꯥꯔꯤ ꯈꯪꯕꯩ ꯆꯥꯡ ꯑꯃ ꯂꯩꯗꯥꯏꯅꯦ ꯑꯗꯨꯃꯥꯏꯅ ꯇꯧꯔꯒ ꯑꯗꯨꯗꯣ ꯅꯥ ꯇꯥꯕꯗꯣ ꯀꯟꯅꯣ ꯇꯧ
ꯍ ꯅꯣꯡ ꯀꯟꯅ ꯇꯥꯏꯌꯦꯅ ꯍꯥꯏꯔꯛꯄ ꯍꯥꯏꯇꯥꯔꯦ ꯌꯨꯝ ꯌꯣꯣꯟꯗꯒꯤ
ꯎꯝ ꯍꯥꯏꯔꯝꯅꯤ ꯍꯥꯏꯔꯝꯅꯤ
ꯍꯥꯏꯔꯝꯅꯦ ꯍꯥꯏꯔꯅꯤ ꯃꯤꯅ ꯍꯥꯏꯔꯛꯑꯦ ꯍꯥꯏꯁꯨ ꯍꯥꯏꯔꯝꯅꯦ ꯍꯥꯏꯔꯝꯅꯤ
ꯌꯨꯝ ꯂꯨꯝ ꯗꯒꯤꯅꯦ ꯌꯨꯝ ꯂꯣꯝꯗꯒꯤꯅꯦ ꯍꯥꯏꯗ꯭ꯔꯁꯨ ꯌꯥꯏ ꯅꯪꯅ ꯍꯥꯏꯔꯛꯏ ꯃꯤꯗꯨꯗꯥ ꯍꯥꯏꯔꯗꯤ ꯐꯗꯣꯕꯥ
ꯁꯤ ꯑꯩꯈꯣꯏ ꯄꯕꯥ ꯋꯥꯔꯤ ꯁꯅꯩꯌꯦ
ꯍ ꯃꯦ ꯅꯪꯤ ꯐꯣꯟꯗꯣ ꯑꯩꯉꯣꯟꯗꯪꯤ ꯪ ꯌꯥꯗꯦ ꯑꯗꯨ ꯅꯪꯒꯤ ꯐꯣꯟꯗꯨꯗ ꯅꯪꯒꯤ ꯅꯁ꯭ꯔꯥꯒꯤ ꯄꯕꯗꯤ ꯂꯩꯖꯕ ꯅꯠꯇ꯭ꯔꯣ
ꯀꯩꯑꯥꯕ
ꯐꯣꯟꯗꯣ ꯑꯩꯅ ꯌꯦꯡꯒꯦ ꯌꯥꯗ꯭ꯔꯤꯗꯣ ꯅꯪ ꯀꯔꯤ ꯇꯧꯕꯥꯒꯤꯅꯣ
ꯏꯃꯥ ꯅꯪꯉꯣꯟꯗꯒꯤ ꯌꯦꯡꯍꯟꯗꯕꯁꯦ ꯉꯥꯏꯔꯦ ꯍꯦ ꯑꯗꯨꯃꯥꯏꯅ ꯍꯦꯛ ꯍꯥꯏꯅꯨ ꯍꯦ ꯅꯪ ꯅꯪꯅ ꯄꯥꯏꯗꯅ ꯅꯝꯗꯅ ꯑꯣꯠꯇꯅꯥ ꯅꯪꯅ ꯌꯦꯡꯅꯤꯡꯉꯤꯕ ꯌꯦꯡꯍꯜꯂꯤꯕꯁꯤꯕꯨ ꯌꯦꯡꯍꯟ
ꯑ ꯃ ꯍ ꯐꯖ ꯁꯦ ꯁꯦ ꯅꯪ ꯄꯥꯏꯖꯧ
ꯑꯩꯗꯤ ꯉꯥꯛꯄꯨ ꯉꯛꯏꯅꯤ ꯉꯍꯥꯟꯗꯤ ꯅꯪꯅ ꯐꯣꯟ ꯌꯦꯡꯒꯦ ꯍꯥꯏꯔꯛꯇꯕꯗ ꯑꯩꯅ ꯑꯁ ꯀꯩꯗꯧꯔꯥꯖꯥꯅꯣꯅꯣ
ꯍꯣꯏ ꯅꯪꯅꯥ ꯂꯣꯏꯅꯥ ꯀꯛꯊꯠꯂ ꯂꯥꯛꯔꯣꯏꯀꯣ ꯏꯁ ꯐꯣꯟꯒꯥ ꯂꯣꯏꯅꯥ ꯀꯛꯊꯠꯂꯛꯑꯒ ꯌꯦꯡꯒꯦꯒꯥ ꯍꯥꯏꯔꯛꯇꯣꯏꯅꯤ
ꯑꯦꯁꯅ ꯑꯗꯨꯃꯥꯏꯅ ꯍꯥꯏꯅꯨ ꯍꯥꯟꯗꯤ ꯍꯦꯛ ꯇꯧꯗꯦ ꯅꯪꯒꯤ ꯁꯤꯗ ꯈꯪꯉꯦꯕ ꯃꯤꯅ ꯉꯥꯡꯊꯣꯛ ꯁꯛꯇꯣꯛꯔꯛꯄꯗꯅꯦ ꯑꯩꯁꯦ ꯀꯩꯁꯨ ꯐꯅ ꯎꯕꯤꯗꯦꯁꯦ ꯑꯩꯅ ꯅꯉꯣꯟꯗꯒꯤ ꯊꯥꯖꯔꯕꯅꯦ ꯅꯪꯃꯛꯅ ꯑꯗꯨꯃꯥꯏꯅ ꯍꯥꯏꯕ
ꯑꯩꯅ ꯈꯨꯗꯛꯇꯒ ꯊꯨꯅꯒ ꯎꯅꯕꯒꯤꯗ ꯂꯦꯞꯁꯤꯜꯂꯝꯛꯄꯗꯨꯗ ꯅꯪ ꯀꯔꯝꯕ ꯃꯇꯝꯗꯅ ꯀꯛ ꯆꯥꯅ ꯐꯣꯟꯗꯣ
ꯀꯔꯤ
ꯋꯥꯕ ꯑꯋꯥꯕ ꯑ ꯑꯣꯏꯔꯝꯅꯤ ꯑꯁ ꯇꯣꯡꯉꯦꯔꯅꯤ ꯐꯣꯟ ꯍꯔꯣꯅꯦ
ꯀꯔꯤꯑꯥꯕ
ꯅꯨꯡꯁꯤꯕꯩ ꯋꯥ ꯅꯨꯡꯁꯤꯕꯩ ꯋꯥꯗꯤ ꯅꯠꯇꯕ꯭ꯔꯥ ꯅꯨꯡꯁꯤꯗ꯭ꯔꯁꯨ ꯃꯗꯨꯅ ꯇꯧꯔꯛꯄꯗꯨꯒ ꯃꯔꯩꯗꯨꯒꯥ
ꯎ
ꯅꯨꯡꯁꯤꯕ ꯃꯤꯅ ꯇꯧꯔꯒ ꯃꯔꯩ ꯃꯔꯩꯁꯤ ꯇꯥꯅꯤꯡꯒꯗꯧꯕꯅꯤ ꯅꯨꯉꯁꯤꯗꯕ ꯃꯤꯅ ꯇꯧꯕ ꯃꯔꯩꯅꯤ
ꯎꯝ
ꯎꯝ
ꯊꯉꯥꯏꯇꯦꯅꯦ ꯍꯥꯏꯩꯂꯛ ꯀꯅꯨ ꯀꯣ
ꯑꯩꯁꯨ ꯍꯥꯏꯕꯤꯗ꯭ꯔꯕꯤꯗ ꯅꯪꯅ ꯈꯪꯍꯟꯅꯤꯡꯗꯅ ꯅꯪꯒꯤꯁꯨ ꯀꯅꯥ ꯈꯪꯅꯤ ꯅꯪ ꯋꯥꯔꯤ ꯁꯟꯅꯅꯤꯡꯕ ꯃꯤꯒ ꯂꯩꯔꯝꯃꯗꯤ ꯑꯩꯁꯨ ꯑꯩꯩꯅ ꯊꯦꯡꯅ ꯊꯣꯛꯎꯔꯣ ꯑꯩꯁꯨ ꯃꯤꯍꯨꯜ ꯑꯃꯅꯤꯅ
ꯑꯝ ꯄꯟꯖꯥ ꯁꯥꯟꯅꯖꯤꯒꯥꯁꯨ ꯍꯧꯔꯤꯌꯦ ꯑꯩꯅ ꯅꯝꯕꯤꯕꯗꯣ
ꯎ ꯉꯗꯤ ꯌꯥꯝꯗꯤ
ꯃꯈꯨꯠ ꯑꯅꯤ ꯇꯧꯕꯗꯕꯨ ꯉꯝꯗꯦꯅꯦ
ꯍ ꯅꯤꯀꯝꯅꯤꯀꯝ
ꯀꯔꯤ
ꯆꯪꯀꯥ ꯅꯤꯀꯜꯂꯕ
ꯀꯟꯗꯤ ꯀꯜꯂꯤ
ꯑꯩꯅ ꯅꯝꯗꯧ ꯃꯥꯜꯂ ꯁꯨꯡꯅꯝ ꯅꯝꯍꯟꯗꯕ ꯋꯥꯅꯦ
ꯏꯁ ꯀꯔꯤ
ꯀꯜꯂꯦ ꯍꯥꯏꯕ
ꯑꯩꯅ ꯅꯝꯗꯧ ꯃꯥꯥꯟꯂ ꯁꯨꯡꯅꯝ ꯅꯝꯍꯟꯗꯦꯌꯦ
ꯑ
ꯂꯣꯏꯔꯦꯜꯅꯦ ꯋꯥꯔꯤꯁꯦ ꯅꯪ ꯅꯪ ꯅꯝꯗꯧ ꯃꯥꯥꯜꯂ ꯁꯨꯡꯅꯝꯅ ꯅꯝꯍꯟꯗꯦꯕ ꯑꯩꯅ
ꯎꯝ ꯇꯨ ꯅꯪꯒꯤ ꯈꯨꯠꯒꯤꯗꯣ
ꯎꯝ
ꯗꯣ ꯈꯨꯠꯀꯤꯗꯣ
ꯎꯝ
ꯏꯁꯀꯤꯟ ꯇꯥꯛꯇꯔ ꯑꯃ ꯆꯠꯁꯤꯔꯣ ꯅꯣꯡꯃ ꯅꯪ ꯄꯥꯚꯊꯣꯔꯛꯑꯗꯤ ꯅꯪ ꯀꯩꯅꯣ ꯇꯧꯕꯅꯤ ꯂꯩꯅꯥ ꯃꯈꯜ ꯑꯃꯥ ꯇꯥꯏꯄ ꯇꯥ ꯇꯧꯏ ꯑꯗꯨꯝ ꯃꯆꯥ ꯃꯆꯥ ꯃꯆꯥ ꯇꯧꯔꯒꯅꯤ ꯈꯨꯠꯇ ꯁꯨꯝ ꯊꯨꯡꯉꯛꯇꯣꯏꯅꯦꯕ ꯑꯗꯨꯝ ꯁꯤꯟ ꯊꯨꯝ ꯃꯔꯛꯇꯣꯏꯅꯦꯕ ꯊꯧꯗꯣꯏ ꯍꯧꯗꯣꯏ ꯌꯥꯔꯣꯏꯒꯗꯣ ꯗꯣꯛꯇꯔ ꯑꯝꯗ ꯍꯥꯏꯐꯦꯠ ꯌꯦꯡꯉ ꯃꯣꯂꯣꯝ ꯇꯩꯔꯦ ꯃꯁꯥ ꯃꯊꯟꯗ ꯀꯪꯁꯤꯜꯂꯛꯇꯣꯏꯅꯦꯕ ꯅꯪ ꯑꯗꯨ ꯑꯗꯨꯝ ꯃꯥꯏ ꯃꯍꯤꯛꯅꯤꯅꯅꯦ ꯑꯗꯨꯝ ꯃꯊꯪ ꯃꯊꯪ ꯂꯥꯟꯅꯔꯛꯇꯣꯏꯅꯦꯕ ꯅꯪꯅꯗꯤ ꯈꯪꯗꯕꯩ ꯋꯥꯅꯦꯕ ꯍꯦꯟꯗꯣꯛꯇꯦ ꯈꯣꯠꯇꯦꯅ ꯅꯪꯒꯤꯗꯣ ꯃꯌꯥꯝ ꯁꯟꯗꯣꯔꯛꯑꯦꯕ ꯀꯩ ꯍꯥꯏꯇꯥꯔꯦ ꯅꯪꯗꯣꯡ ꯉꯧꯕꯒꯤꯀꯣ ꯈꯪꯗ꯭ꯔꯤꯅꯦꯕ ꯑꯃꯨꯕ ꯃꯤꯗ ꯑꯣꯏꯔꯗꯤ ꯈꯪꯗꯧꯅꯦꯕ ꯑꯗꯨ ꯅꯪ ꯅꯍꯥꯟꯅꯃꯥꯏ ꯌꯦꯡꯕꯒ ꯑꯩ ꯍꯟꯊꯛ ꯌꯦꯡꯕꯒꯗꯤ ꯑꯗꯨ ꯃꯌꯥꯝ ꯄꯥꯛꯊꯣꯛꯑꯅꯦ ꯄꯥꯛꯊꯣꯛꯄ ꯍꯥꯏꯗꯤ ꯆꯄꯥꯛ ꯑꯣꯏꯅ ꯇꯧꯗꯦꯕ ꯅꯪꯒꯤꯁꯦ ꯆꯣꯡ ꯆꯣꯡꯉꯒꯗꯤ ꯇꯧꯕ ꯃꯀꯨꯝ ꯃꯀꯨꯝꯒꯤ ꯇꯥꯏꯔꯞꯇ
ꯑꯩꯅ ꯀꯩ ꯈꯜꯂꯨꯕꯅ ꯍꯩ ꯆꯥꯕ ꯋꯥꯠꯄꯒꯤ ꯀ꯭ꯔꯣꯔꯕꯥꯟ ꯍꯨꯔꯤ ꯆꯠꯂꯅ ꯈꯜꯂꯨꯕ
ꯑꯁ ꯅꯠꯇꯦ ꯅꯠꯇꯦ ꯑꯩꯁꯨ ꯑꯩꯁꯨ ꯀꯨꯔꯣꯟ ꯍꯨꯔꯕ ꯃꯤꯅꯦ ꯑꯗꯨꯃꯥꯏꯅ ꯇꯧꯗꯦ
ꯑꯣ
ꯑꯗꯨꯗꯣ ꯑꯩꯈꯣꯏꯒꯤ ꯏꯁꯀꯤꯟꯒꯤꯗꯤ ꯀꯩꯅꯣꯒꯨꯝꯕꯅꯦꯕ ꯃꯥꯒꯤ ꯂꯥꯏꯅꯥ ꯃꯈꯜꯅꯦꯕꯀꯣ ꯏꯁꯀꯤꯟꯒꯤꯗꯣ
ꯑꯣ
ꯑꯗꯨ ꯃꯥꯒꯤ ꯏꯁꯀꯤꯟꯒꯤ ꯗꯥꯛꯇꯔ ꯑꯃꯅ ꯆꯠꯂꯒ ꯑꯦꯛꯁꯔꯥ ꯁꯨꯃꯥꯏꯅ ꯇꯧꯔꯤ ꯈꯣꯠꯂ ꯍꯥꯏꯔꯒ ꯃꯥꯒꯤ ꯃꯣꯂꯣꯝꯗ ꯄꯤꯔꯛꯕ ꯇꯩꯔꯒ ꯍꯥꯏꯗꯤ ꯍꯦꯟꯅ ꯁꯟꯗꯣꯛꯈꯤꯗꯅꯕꯀꯣ
ꯑꯥ
ꯇꯧꯒꯗꯕꯅꯦꯕ ꯅꯪꯒꯤꯗꯣ ꯐꯅꯌꯥꯝ ꯍꯦꯟꯗꯣꯛꯑꯦꯕ ꯀꯩ ꯍꯥꯏꯇꯥꯔꯦ ꯗꯥꯏꯔꯦꯛ ꯗꯥꯏꯔꯦꯛ ꯈꯪꯗ꯭ꯔꯁꯨ ꯅꯪꯒꯤ ꯏꯁꯀꯤꯟꯗꯨꯗ ꯐꯅꯌꯥꯝꯗꯤ ꯍꯦꯟꯗꯣꯛꯑꯝꯃꯦꯕ ꯃꯌꯥꯝ
ꯑꯥ
ꯑꯣꯏꯗꯅ ꯍꯦꯜꯂꯦꯕ ꯅꯪꯒꯤꯗꯣ ꯌꯦꯠꯇꯅ ꯈꯔ ꯇꯧꯋꯦꯕ ꯑꯣꯏꯗꯅ ꯃꯌꯥꯝ ꯇꯧꯋꯦꯕ ꯉꯥꯍꯟꯃꯨꯛ ꯑꯩꯒ ꯊꯦꯡꯅꯔ ꯀꯥꯟꯗꯗꯤ ꯑꯗꯨꯃꯥꯏꯃꯛꯇꯤ ꯇꯧꯒꯤꯗꯕꯅꯤ ꯑꯗꯨ ꯀꯩꯒꯨꯝꯕ ꯗꯥꯏꯔꯦꯛ ꯑꯉꯧꯕꯗꯣ ꯑꯣꯏꯇꯥꯔꯗꯤ ꯃꯤ ꯍꯥꯏꯅꯕ ꯀꯩꯅꯣꯗꯣ ꯑꯣꯏꯗꯣꯏꯅꯦꯕ ꯈꯪꯕ꯭ꯔꯥ ꯑꯗꯨ ꯑꯗꯨꯒꯨꯝꯕ ꯃꯤꯅ ꯑꯉꯧꯕ ꯄꯛꯄꯒ ꯍꯥꯏꯗ꯭ꯔꯣ
ꯑꯥ
ꯑꯗꯨꯗ ꯑꯗꯨ ꯄꯣꯠꯇꯨꯅ ꯑꯉꯧꯕ ꯑꯣꯏꯇꯥꯔꯒꯗꯤꯅꯦ
ꯍꯥ
ꯑꯗꯨ ꯄꯣꯠꯇꯣ ꯑꯣꯏꯗꯣꯏꯅꯦꯕꯗ ꯃꯊꯪ ꯃꯊꯪ ꯁꯟꯗꯣꯛꯑꯒꯅꯦ ꯂꯥꯛꯇꯣꯏꯕ ꯀꯥꯏ ꯂꯥꯛꯀꯅꯤ ꯈꯪꯕ꯭ꯔꯥ ꯉꯛꯁꯝꯗ ꯂꯥꯛꯀꯅꯤ ꯑꯃꯛ ꯈꯪꯕ꯭ꯔꯥ
ꯑꯁ ꯍꯩꯅꯗꯦ ꯑꯗꯨ ꯄꯜꯂꯛ ꯑꯅꯨ ꯌꯥꯔꯦ
ꯑꯗꯨ ꯑꯩꯅ ꯍꯥꯏꯁꯦ ꯅꯧꯔꯤꯉꯩꯗꯅꯦ ꯇꯧꯍꯧꯖꯧ ꯐꯥꯒꯤ ꯅꯠꯇꯦꯀꯣ ꯑꯩꯅ ꯍꯥꯏꯖꯦ ꯑꯗꯨꯗ ꯅꯪꯅ ꯀꯩꯒꯨꯝꯕ ꯃꯊꯣꯡ ꯃꯔꯝ ꯈꯪꯗꯅ ꯐꯥꯔꯃꯥꯁꯤꯗꯒꯤꯩ ꯀꯩꯗꯒꯤ ꯒꯨꯂꯤ ꯂꯧꯔ ꯃꯣꯂꯣꯝ ꯂꯧꯔ ꯇꯩꯁꯜꯂꯨꯔꯕ
ꯑꯣ
ꯊꯣꯛꯂꯥꯎ ꯉꯧꯊꯣꯔꯛꯇꯣꯏꯅꯦ ꯆꯥꯟꯅꯗꯕ ꯇꯥꯔꯗꯤ ꯈꯪꯕ꯭ꯔꯥ ꯊꯟ ꯗꯣꯛꯇꯔꯗ ꯍꯥꯏꯐꯦꯠꯇꯪ ꯌꯦꯡꯉꯥꯒ ꯇꯤꯛꯀꯦꯠ ꯆꯥꯍꯨꯝ ꯄꯤꯕ꯭ꯔꯥ ꯆꯧꯉꯥ ꯄꯤꯕꯔꯥ ꯅꯠꯇ꯭ꯔꯒ ꯇꯔꯥ ꯄꯤꯕ꯭ꯔꯥ ꯑꯃ ꯀꯛꯑꯒ ꯅꯣꯡꯃ ꯀꯥꯏꯊꯣꯛꯑꯒ ꯃꯣꯔꯣꯝ ꯍꯥꯏꯔꯦ ꯀꯩꯁꯨ ꯌꯥꯝꯅ ꯄꯤꯕ ꯀꯩꯅꯣ ꯇꯧꯔꯛꯀꯗꯕ ꯅꯠꯇꯦ ꯍꯣꯏ ꯏꯁꯀ꯭ꯔꯤꯟꯕꯨꯗꯤ ꯇꯥꯡꯃꯗꯤ ꯇꯥꯡꯕꯅꯤꯀꯣ ꯏꯁꯀ꯭ꯔꯤꯟꯒꯤ ꯄꯤꯔꯛꯄ ꯄꯣꯠꯄꯨꯗꯤ ꯑꯗꯨꯝ ꯃꯌꯥꯝꯕꯨꯗꯤ ꯃꯥꯟꯅꯗꯕꯅꯤ ꯑꯗꯨꯝ ꯑꯇꯥꯡ ꯑꯇꯥꯡꯕ ꯄꯤꯔꯛꯄ ꯑꯗꯨꯑꯣꯏꯁꯨ ꯅꯪꯒꯤꯗꯣ ꯀꯩ ꯍꯥꯏꯇꯥꯔꯦ ꯎꯝ ꯃꯈꯜ ꯃꯈꯜ ꯃꯌꯥꯝ ꯇꯧꯕ ꯅꯠꯇꯕꯅꯤꯅ ꯑꯗꯨꯒꯤ ꯄꯤꯔꯛꯇ ꯃꯣꯂꯣꯝ ꯑꯃꯅꯤ ꯃꯉꯥꯏ ꯍꯥꯏꯕ ꯑꯌꯨꯛꯀꯤ ꯅꯨꯡꯗꯥꯡꯒꯤ ꯄꯤꯔꯛꯑꯁꯨ ꯅꯠꯇ꯭ꯔꯒ ꯑꯃ ꯈꯤꯇꯪ ꯄꯤꯔꯛꯑꯁꯨ ꯑꯗꯩ ꯁꯥꯄꯣꯟꯒꯨꯝꯕ ꯄꯤꯔꯛꯑꯁꯨ ꯀꯩꯁꯨ ꯌꯥꯝ ꯂꯩ
ꯑꯣꯣ ꯇꯧꯔꯣ ꯊꯝꯃꯒꯦ ꯅꯪ ꯂꯩꯖꯔꯣ
ꯑꯥꯎ